ꯑ ꯍꯜꯂꯣ
ꯍꯜꯂꯣ
ꯍꯜꯂꯣ ꯍꯜꯂꯣ ꯍꯜꯂꯣ
ꯀꯩꯅꯣ ꯀꯣꯜ ꯇꯧꯔꯒ ꯋꯥꯁꯨ ꯉꯥꯡꯂꯛꯇꯦ ꯀꯔꯤꯒꯤꯅꯣ
ꯍꯜꯂꯣ ꯇꯥꯕ꯭ꯔꯣ
ꯍꯣꯏ
ꯀꯩꯗꯧꯔꯤꯒꯦ ꯑꯩꯅ ꯑꯣ ꯑꯩ ꯉꯁꯥꯏꯗꯩ ꯀꯧꯋꯦ ꯇꯥꯗꯃꯥꯜꯂꯦ
ꯑꯥ ꯑꯩꯅ ꯀꯧꯔ ꯅꯪ ꯀꯃꯨꯛ ꯈꯨꯝꯗꯦ ꯀꯩꯁꯨ ꯇꯧꯗꯦ ꯍꯤꯞꯂꯒ ꯂꯩꯑꯦ
ꯍꯤꯞꯄꯒ
ꯑꯥꯎ ꯅꯪꯗꯤ ꯅꯦꯛꯋꯥꯛ ꯐꯠꯇꯕ ꯃꯥꯜꯂꯦꯒꯣ
ꯅꯦꯠꯋꯥꯔꯛ ꯅꯨꯡꯉꯥꯏꯇꯤꯌꯦ
ꯑꯣ ꯅꯦꯋꯥꯛꯅ ꯑꯣꯏꯔꯝꯅꯤ ꯅꯪ ꯅꯈꯣꯟ ꯇꯥꯗꯕ ꯅꯪꯒꯤ ꯈꯨꯟꯖꯦꯜ ꯐꯖꯅ ꯇꯥꯗ꯭ꯔꯦ ꯀꯔꯤꯒꯤꯔꯣꯀꯣ
ꯇꯥꯕ꯭ꯔꯣ ꯅꯪꯒꯤ ꯅꯦꯋꯥꯛ ꯐꯠꯇꯕ ꯃꯥꯜꯂꯦꯕ
ꯑ ꯅꯦꯠꯋꯥꯛ ꯅꯨꯡꯉꯥꯏꯇ ꯃꯥꯜ
ꯎꯝ
ꯀꯩꯗꯧꯔꯤꯅꯣ ꯅꯪꯗꯤ
ꯑꯩ ꯁꯥꯟꯅꯕ ꯆꯠꯀꯦ ꯇꯧꯔꯤ
ꯑꯣ ꯑꯣ
ꯅꯪꯗꯤ
ꯑꯩꯗꯤ ꯇꯨꯝꯃ ꯂꯩꯌꯦ
ꯆꯥꯛꯇꯤ
ꯆꯥꯛ ꯆꯥꯕ ꯂꯣꯏꯔꯦ
ꯑꯁ ꯉꯜꯂꯤꯅ ꯌꯥꯝꯅ
ꯍꯣꯏ ꯉꯜꯂꯤ ꯅꯪꯗꯤ ꯆꯥ ꯅꯪꯗꯤ ꯇꯥꯗ꯭ꯔꯤꯕ꯭ꯔꯣ
ꯆꯥꯔꯦ ꯆꯥꯔꯦ
ꯀꯩ ꯃꯊꯦꯜ ꯆꯥꯒꯦ
ꯉꯁꯤꯗꯤ ꯈꯥꯃꯦꯟ ꯊꯣꯡꯕ
ꯈꯥꯃꯦꯟ ꯊꯣꯡꯕ
ꯈꯥꯃꯦꯟ ꯊꯣꯡꯕ ꯍꯥꯏꯔꯣ
ꯑꯥ
ꯎ
ꯇꯥꯕ꯭ꯔꯣ
ꯑ
ꯂꯣꯏꯔꯦ ꯅꯪꯒꯤ ꯅꯦꯠꯋꯥꯛꯁꯦ
ꯇꯥꯕ꯭ꯔꯣ
ꯍꯂꯣ
ꯍꯜꯂꯣ ꯑꯁ ꯑꯣꯏꯔꯦꯍꯦ ꯅꯪꯒꯤ ꯅꯦꯠꯋꯥꯛꯁꯦ
ꯃꯣꯏ ꯍꯜꯂꯣ
ꯇꯥꯕ꯭ꯔꯣ ꯑꯁ ꯂꯣꯏꯔꯦ ꯅꯦꯠꯋꯥꯛ ꯁꯤꯗꯤ
ꯅꯦꯠꯋꯥꯛ ꯅꯨꯡꯉꯥꯏꯇꯤꯌꯦ
ꯅꯦꯠꯋꯥꯛ